ꯑꯣ ꯇꯥꯏ ꯀꯣ ꯚꯥꯏ
ꯎꯝ ꯇꯥꯏꯌꯦ
ꯑꯣ ꯑꯩꯈꯣꯏ ꯏꯇꯥꯎꯁꯦ ꯀꯩ ꯂꯝꯗꯒꯤꯅꯣ
ꯑꯩꯔꯣ
ꯎꯝ
ꯇꯝꯄꯥꯛꯗꯒꯤꯅꯦ
ꯑꯣ
ꯅꯪꯗꯤ
ꯑꯩꯁꯨ ꯏꯝꯐꯥꯜꯗ ꯂꯩꯌꯦ꯫
ꯑꯣ ꯑꯗꯣ ꯍꯧꯖꯤꯛꯗ꯫ ꯑ ꯃꯁꯤ ꯃꯐꯝꯗ ꯑꯗꯨꯒꯨꯝꯕꯗꯤ ꯍꯥꯏꯕ ꯌꯥꯗꯦꯀꯣ ꯃꯐꯝꯁꯤꯡꯗꯨꯀꯣ
ꯑꯣ꯫ ꯑꯠꯆꯥ ꯑꯆꯥꯆꯥ ꯆꯥꯛ ꯆꯥꯔꯕꯣ ꯏꯇꯥꯥꯎ꯫
ꯆꯥꯛ ꯆꯥꯥꯁꯦ ꯑꯁ ꯃꯄꯥꯟ ꯊꯣꯛꯑꯒ ꯅꯣꯡ ꯆꯨꯔꯛꯄꯀꯣ ꯑꯗꯨ ꯅꯣꯡ ꯆꯨꯕꯅꯤꯅ ꯅꯣꯡ ꯍꯣꯏ ꯅꯈꯣꯏꯗꯤ ꯅꯣꯡ ꯆꯨꯕꯣ꯫
ꯅꯣꯡ ꯆꯨꯗꯦꯗ ꯉꯁꯤ ꯅꯣꯡ ꯁꯥꯕꯅ ꯃꯪꯕꯗꯤ ꯃꯪꯉꯦꯕꯀꯣ꯫
ꯑꯣ ꯑꯩꯈꯣꯏꯗꯤ ꯅꯣꯡꯁ ꯑꯣ ꯑꯩꯈꯣꯏꯗꯤ ꯅꯣꯡ ꯆꯨꯋꯦ ꯍꯧꯖꯤꯛ ꯆꯨꯕꯗꯤ ꯀꯟꯅ ꯆꯨꯗꯦ ꯑꯗꯨꯕꯨ ꯈꯔ ꯈꯔ ꯀꯣ
ꯑꯣ ꯑꯣ꯫
ꯑꯗꯨꯅꯦ ꯆꯥꯛ ꯆꯔꯕ꯭ꯔꯣ꯫
ꯆꯥꯛ ꯆꯥꯗ꯭ꯔꯤꯗ ꯊꯣꯡꯁꯨ ꯊꯣꯡꯕ ꯍꯧꯗ꯭ꯔꯤꯗ ꯍꯧꯖꯤꯛ ꯑꯩ ꯊꯕꯛ ꯆꯠꯂꯦꯒ ꯍꯥꯟ ꯂꯥꯛꯄꯅꯦ꯫ ꯑꯩ ꯊꯣꯡꯗꯦꯗ ꯑꯩꯅ ꯊꯥꯡ ꯊꯣꯡꯉ ꯍꯣꯏꯆꯦ ꯍꯣꯏꯆꯦ ꯂꯩꯌꯦꯕ꯫ ꯃꯥꯅ ꯊꯣꯡꯗꯣꯏꯅꯦꯕꯀꯣ꯫ ꯑꯩ ꯆꯤꯠ꯫ ꯗꯨꯀꯥꯟ ꯃꯆꯥꯗ ꯃꯤꯒꯤ ꯗꯨꯀꯥꯟꯗ ꯂꯩꯕꯅꯦꯕꯀꯣ ꯊꯕꯛ ꯇꯧꯔꯒ꯫
ꯑꯣ ꯌꯥꯝ ꯐꯅꯦ ꯑꯗꯨꯗꯤ ꯑꯁ꯫
ꯎꯝ꯫ ꯑꯩꯈꯣꯏꯒꯤ ꯍꯟꯗꯛꯁꯦ ꯊꯕꯛ ꯊꯤꯕꯗ ꯑꯋꯥꯕ ꯃꯣꯏ ꯌꯥꯝ ꯋꯥꯏꯌꯦ꯫
ꯍꯣꯏ ꯑꯗꯨꯅꯦ ꯑꯗꯨ ꯑꯩꯁꯨ ꯊꯕꯛ ꯇꯧꯗꯦ ꯍꯧꯖꯤꯛ ꯊꯕꯛ ꯂꯩꯇꯕꯒꯤ꯫
ꯎꯝ ꯑꯗꯨꯅꯤ ꯍꯥꯏꯁꯦ꯫
ꯌꯨꯝꯗ ꯂꯩꯌꯦ꯫
ꯑꯣ ꯑꯣ ꯀꯔꯤ ꯏꯟꯁꯥꯡ ꯆꯥꯏ ꯀꯔꯤ ꯏꯟꯁꯥꯡ ꯊꯣꯡꯗꯣꯏꯕ꯫
ꯉꯁꯤꯁꯦ ꯑꯝ ꯉꯁꯥꯡ ꯆꯤꯡꯒꯤ ꯉꯁꯥꯡꯉꯤꯗ ꯑꯩ ꯏꯃꯥꯅ ꯊꯣꯡꯉꯦꯕꯀꯣ꯫
ꯑꯣ ꯃꯅꯥꯒꯨꯝꯕꯗꯣ꯫
ꯍꯣꯏ ꯍꯣꯏ ꯃꯅꯥꯒꯨꯝꯅ ꯑꯥ ꯑꯥ ꯍꯣꯏ ꯍꯣꯏ ꯍꯣꯏ ꯑꯗꯨꯅꯤ꯫
ꯍꯧꯖꯤꯛ ꯆꯤꯡꯗ ꯆꯠꯅꯔꯤꯗꯣ꯫
ꯍꯣꯏ ꯍꯣꯏ ꯑꯗꯨꯒꯤ ꯉꯁꯥꯡ ꯀꯣ꯫ ꯏꯃꯥꯅ ꯊꯣꯡꯂꯛꯏ
ꯍꯥꯏꯕꯗꯤ ꯍꯧꯖꯤꯛꯀꯥꯟꯒꯤ ꯃꯇꯝ ꯑꯣꯏꯕꯅꯤꯅ꯫
ꯑꯗꯨꯅꯤ ꯑꯣꯏ꯫ ꯇꯝꯄꯥꯛꯇ ꯂꯥꯛꯑꯦ ꯍꯣꯏ ꯍꯣꯏ ꯑꯗꯨꯗꯤ ꯌꯥꯝ ꯍꯥꯎꯋꯤ꯫
ꯑꯣ ꯍꯥꯎꯕꯅꯦ ꯑꯗꯨꯗꯣ ꯎꯇꯤ ꯊꯣꯡꯉꯅꯦ꯫
ꯑꯁ ꯌꯥꯝ ꯍꯥꯎꯋꯦ ꯃꯪꯒꯟꯒꯀꯣ ꯑꯁ꯫
ꯑꯣ ꯑꯗꯨ ꯍꯥꯞꯄꯒ ꯌꯥꯝ ꯍꯥꯎꯕꯅꯦ ꯑꯗꯨꯗꯣ꯫
ꯑꯗꯨꯅꯦ꯫
ꯑꯗꯨ ꯑꯣꯏꯔꯁꯨ ꯑꯩ ꯑꯩꯁꯦ ꯑꯗꯨ ꯊꯣꯡꯕ ꯍꯩꯇꯕ ꯍꯥꯏꯇꯥꯔꯦ꯫
ꯍꯣꯏ ꯑꯗꯨꯁꯨ ꯍꯥꯏꯗꯦ ꯑꯩ ꯏꯃꯥꯟꯅ ꯊꯣꯡꯕꯅꯤ꯫
ꯑꯣ ꯐꯥꯔꯦ ꯐꯔꯦ꯫
ꯎꯝ꯫
ꯎꯝ ꯍꯧꯖꯤꯛ ꯍꯧꯖꯤꯛ ꯅꯣꯡ ꯆꯨꯒꯗ ꯇꯧꯔꯤꯛꯌꯦ ꯑꯩꯈꯣꯏꯔꯣꯝꯕꯗꯤ
ꯑꯣ ꯑꯩꯈꯣꯏꯁꯨ ꯑꯥ ꯃꯦꯅꯤ ꯇꯔꯥꯒꯨꯝꯕ ꯀꯨꯝꯕ ꯀꯨꯝꯕꯗꯤ ꯀꯟꯅ ꯆꯏꯦ ꯑꯗꯨꯕꯨ ꯍꯧꯖꯤꯛꯁꯨ ꯆꯨꯔꯦ ꯑꯗꯨꯕꯨ ꯌꯥꯝ ꯆꯨꯗ꯭ꯔꯦ
ꯑꯣ ꯍꯥꯏꯕꯗꯤ ꯍꯧꯖꯤꯛꯇꯤ ꯃꯇꯝ ꯑꯣꯏꯕꯅꯤꯅ ꯎꯄꯥꯏ ꯂꯩꯇꯦ ꯅꯨꯡꯁꯥꯁꯦ ꯁ ꯌꯥꯏ ꯌꯦꯏ ꯁꯥꯕꯗꯤ ꯌꯥꯝ ꯁꯥꯏꯌꯦꯕꯀꯣ
ꯑꯗꯨꯅꯦ
ꯏꯁꯤꯡ ꯂꯩꯗꯕ ꯃꯔꯣꯜ ꯑꯃ
ꯑꯗꯨꯅꯦ ꯂꯧ ꯍꯣꯏꯕ ꯁꯤꯡꯅꯤꯀꯣ ꯍꯧꯖꯤꯛꯇꯤ ꯂꯧ ꯑꯣꯏꯕꯒꯤ ꯁꯤꯖꯟꯅꯤꯅ ꯏꯁꯤꯡ ꯄꯝꯕ ꯑꯗꯨꯅ ꯍꯥꯏꯅ ꯑꯩꯗꯤ ꯑꯩꯁꯨ ꯄꯥꯎ ꯇꯥꯏꯌꯦꯕ ꯑꯩꯒꯤ ꯈꯨꯟꯒꯤ ꯃꯤꯁꯤꯡꯀꯣ ꯂꯕꯨꯗꯤ ꯂꯤꯡꯕ ꯂꯣꯏꯔꯦ ꯑꯗꯨꯕꯨ ꯂꯧ ꯂꯤꯡꯉꯒ ꯑꯗꯨꯏ ꯑꯥ ꯏꯁꯤꯡ ꯀꯣ ꯍꯣꯏ ꯏꯁꯤꯡ ꯊꯝꯅꯤꯉꯥꯏꯗꯨ ꯑꯣ ꯂꯩꯇ꯭ꯔꯦ ꯍꯥꯏꯕ ꯅꯣꯡ ꯆꯨꯗꯕꯒꯤ
ꯑꯣ
ꯂꯩ ꯀꯛ ꯍꯥꯏꯕꯗꯣꯀꯣ ꯑꯆꯧ ꯑꯆꯧꯕ ꯊꯂꯛꯄꯗꯣ ꯑꯗꯨꯁꯨ ꯂꯣꯏꯅꯃꯛ ꯊꯣꯔꯛꯑꯦ ꯍꯥꯏꯌꯦꯀꯣ ꯃꯈꯣꯏꯠꯁꯦ
ꯂꯧ ꯇꯧꯕꯗꯤ ꯇꯨꯔꯦꯜꯒꯤ ꯃꯄꯥꯟꯗ ꯇꯧꯕꯅ ꯌꯥꯝ ꯐꯥꯎꯒꯗꯧ ꯃꯥꯜꯂꯦ
ꯍꯣꯏ ꯑꯗꯨꯗꯤꯅꯦ ꯈ꯭ꯋꯥꯏꯗꯒꯤ ꯐꯕ
ꯎꯝ ꯏꯁꯤꯡ ꯆꯥꯎꯕꯗꯗꯤ ꯎꯄꯥꯏ ꯂꯩꯇ꯭ꯔꯦꯕꯀꯣ ꯑꯗꯨ ꯑꯣꯏꯔꯁꯨ ꯏꯁꯤꯡ ꯐꯪꯕꯗꯤ ꯑꯗꯨꯝ ꯀꯃꯥꯏ ꯍꯥꯏꯗꫭꯏꯅꫭ ꯐꯖꯅ ꯐꯪ
ꯑꯗꯨꯅꯦ ꯍꯣꯏ ꯑꯩꯒꯤ ꯑꯩꯈꯣꯏꯒꯤ ꯂꯧꯁꯨ ꯑꯥ ꯏꯁꯤꯡ ꯌꯥꯝ ꯂꯩꯕꯒꯤ ꯃꯊꯥꯛꯅꯤ ꯑꯗꯨꯕꯨ ꯑꯩꯈꯣꯏ ꯂꯧꯁꯤ ꯃꯊꯛꯇ ꯑꯣꯏꯕꯀꯣ
ꯎꯝ ꯑꯗꯨꯒ ꯂꯧꯗ ꯏꯁꯤꯡ ꯏꯁꯤꯡ ꯆꯪꯒꯗꯕꯁꯦ
ꯍꯣꯏ
ꯀꯃꯥꯏꯅ ꯀꯃꯥꯏꯅ ꯁꯦꯝꯃꯤꯅꯣꯕ ꯇꯨꯔꯦꯟꯗꯒꯤ ꯂꯧꯗ ꯆꯪꯍꯟꯅꯕ ꯇꯧꯕꯁꯦ
ꯑꯝ ꯃꯐꯝ ꯃꯐꯝꯗ ꯂꯩꯗ ꯑꯥ ꯀꯅꯥꯒꯨꯝꯕ ꯈꯔ ꯄꯩꯁꯥ ꯄꯥꯏꯕꯁꯤꯡꯅꯀꯣ
ꯑꫭ
ꯆꯥꯅꯔꯒ ꯃꯈꯣꯏ ꯁꯤꯃꯦꯟꯒ ꯁꯦꯝꯃꯒ ꯇꯟꯅꯔꯒꯨꯝꯕ ꯁꯦꯝꯃꯦꯕꯀꯣ ꯃꯈꯣꯏꯁꯤ ꯄꯩꯁꯥ ꯂꯩꯕ ꯁꯤꯡꯗꯤ
ꯑꯣ
ꯑꯗꯣ ꯈꯔ ꯈꯔ ꯄꯩꯁꯥ ꯂꯩꯕ ꯍꯥꯏꯕ ꯇꯥꯔꯦ ꯃꯗꯨ ꯃꯗꯨꯁꯤꯡꯗꯤ ꯃꯈꯣꯏꯅ ꯑꯥ ꯈꯔ ꯈꯔ ꯁꯦꯝꯃꯒ ꯅꯨꯡꯒ ꯊꯝꯃꯒ ꯀꫭ ꯁꯦꯝꯕꯅꯦꯕ
ꯑꯣ ꯋꯥꯕꯨ ꯏꯁꯤꯡ ꯋꯥꯕꯨ ꯏꯁꯤꯡꯁꯦ ꯃꯈꯥꯗ ꯂꯩꯔꯦꯕꯀꯣ ꯑꯗꯨꯒ ꯂꯧꯁꯦ ꯃꯊꯛꯇ ꯂꯩꯔꯦꯕꯀꯣ
ꯍꯣꯏ
ꯑꯗꯨ ꯇꯥꯔꯗꯤ ꯀꯃꯥꯏ ꯀꯃꯥꯏ ꯏꯁꯤꯡꯁꯦ ꯀꯃꯥꯏꯅ ꯂꯧꯗꯣꯏꯅꯣ
ꯑꯗꯨꯒꯤꯅꯤ ꯑꯩꯈꯣꯏꯒꯤ ꯂꯧꯁꯦ ꯑꯝ ꯈ꯭ꯋꯥꯏꯗꯒꯤ ꯏꯁꯤꯡ ꯌꯥꯝꯈ꯭ꯔꯕ ꯒꯤ ꯃꯐꯝꯗ ꯂꯩꯕ
ꯑꯥ
ꯑꯇꯣꯞꯄꯒꯤ ꯂꯧꯁꯤꯡꯗꯤ ꯌꯥꯝ ꯂꯥꯞ ꯂꯥꯞꯅꯦ ꯍꯥꯏꯌꯦꯕꯨ ꯑꯥ ꯃꯤꯠꯇꯔ ꯆꯥꯝꯃ ꯆꯅꯤ ꯆꯍꯨꯝꯒꯨꯝꯕꯗ ꯂꯩ ꯂꯥꯛꯏꯕ ꯑꯗꯨꯕꯨ ꯑꯩꯈꯣꯏꯒꯤ ꯂꯧꯁꯦ ꯑꯃꯤꯇꯔ ꯅꯠꯇꯦꯕ ꯐꯤꯠ ꯑꯅꯤꯒꯨꯝꯕꯆꯨ ꯈꯛ ꯇꯥꯏꯌꯦꯕꯀꯣ
ꯑꯣ ꯑꯗꯨ ꯌꯥꯝ ꯅꯥꯏꯅꯦ
ꯍꯣꯏ ꯑꯗꯨꯕꯨ ꯑꯈꯣꯏꯒꯤ ꯂꯧꯁꯦ ꯑꯥ ꯌꯥꯝ ꯋꯥꯡꯕꯀꯣ ꯃꯐꯝꯗꯣ ꯑꯗꯨ ꯏꯁꯤꯡ ꯂꯥꯛꯄ ꯉꯝꯗꯕ
ꯑꯣ
ꯃꯦꯁꯤꯟꯒꯨꯝꯕ ꯂꯩꯥꯌꯥꯗꯤ ꯃꯦꯁꯤꯡꯒꯨꯝꯕ ꯂꯩꯔꯗꯤ ꯑꯁ ꯆꯞ ꯆꯥꯔꯅꯤ ꯑꯗꯨꯕꯨ ꯊꯥꯎꯗꯣ ꯑꯃꯨꯛꯀ ꯆꯪꯕꯀꯣ
ꯑꯣ ꯃꯥꯅꯦ ꯃꯥꯅꯦ ꯄꯩꯁꯥ ꯉꯥꯛꯇꯅꯦ ꯍꯧꯖꯤꯛꯀꯥꯟꯗꯤ
ꯍꯣꯏ ꯑꯗꯨꯅꯦ ꯑꯩꯈꯣꯏꯒꯤꯗꯤ ꯑꯥ ꯒꯠ ꯑꯥ ꯀ꯭ꯔꯤꯍꯁꯤꯔ ꯑꯩꯈꯣꯏꯒꯤꯁꯨ ꯇꯨꯔꯦꯟꯒꯨꯝꯕ ꯂꯩꯌꯦ ꯑꯁ ꯑꯄꯤꯛꯄꯀꯣ
ꯑꯣ
ꯑꯁꯤꯡꯗꯒꯤ ꯄꯨꯔꯛꯄ ꯑꯗꯨ ꯄꯨꯔꯛꯑꯦ ꯑꯗꯨꯒ ꯃꯥ__ ꯃꯐꯝꯗꯤ ꯏꯁꯤꯡ ꯌꯥꯝ ꯂꯩꯕ ꯑꯗꯨ ꯑꯩꯈꯣꯏꯒꯤ ꯂꯧ ꯌꯧꯕꯗ ꯈꯥ ꯈꯥ ꯌꯧꯕꯀꯣ ꯑꯗꯨ ꯑꯩꯈꯣꯏꯒꯤ ꯂꯧꯁꯦ ꯁꯥꯡꯃꯟꯕꯒꯤ ꯍꯣꯏ ꯍꯣꯏ ꯍꯣꯏ ꯑꯗꯨꯅꯤ ꯑꯩꯈꯣꯏꯒꯤ ꯂꯧꯁꯦ ꯐꯕꯗꯤ ꯐꯥꯌꯦ ꯏꯁꯤꯡꯒꯤ ꯃꯅꯥꯛꯇꯅ ꯑꯗꯨꯕꯨ ꯏꯁꯤꯡ ꯂꯧꯕꯁꯦ ꯈꯔ ꯈꯛ ꯕꯦꯔꯥ ꯀꯥꯕꯀꯣ
ꯑꯣ ꯂꯧꯗ ꯂꯩꯁꯦ ꯆꯥꯛ ꯉꯥꯛꯇꯔꯣ ꯅꯠꯇ꯭ꯔꯒ ꯏꯟꯁꯥꯡ ꯃꯅꯥ ꯀꯩꯀꯩꯁꯨ ꯍꯧꯕ꯭ꯔꯕ
ꯄꯨꯟꯅ
ꯑꯣ ꯑꯣ ꯍꯧꯖꯤꯛ ꯍꯧꯖꯤꯛꯁꯦ ꯆꯥꯛ ꯍꯧꯕ ꯃꯇꯝ ꯑꯣꯏꯔꯕꯅꯦꯀꯣ ꯍꯧꯕ ꯍꯥꯏꯖꯦ ꯃꯨꯟꯕ ꯃꯇꯝ ꯑꯃ ꯍꯧꯕ
ꯅꯠꯇꯦ ꯅꯠꯇꯦ ꯍꯧꯖꯤꯛꯁꯦ ꯃꯨꯟꯕ ꯅꯠꯇꯦ ꯍꯧꯖꯤꯛ ꯆꯦ ꯀꯅꯥꯒꯨꯝꯕꯅ ꯂꯤꯡꯕ ꯂꯣꯏꯔꯦ ꯀꯅꯥꯒꯨꯝꯕꯅ ꯍꯧꯖꯤꯛꯒꯤ ꯂꯤꯡꯂꯤꯌꯦ ꯀꯅꯥꯒꯨꯝꯕꯅ ꯂꯤꯡꯒꯗꯧꯕꯒꯤ ꯏꯁꯤꯡ ꯉꯥꯏꯔꯤꯌꯦꯕ
ꯑꯣ ꯊꯥꯒꯗꯕ ꯃꯇꯝꯁꯦ ꯍꯣꯜꯂꯤꯕ ꯃꯣꯏꯖꯦ ꯍꯥ ꯑꯣ ꯑꯣ ꯍꯥꯟ ꯍꯥꯟꯅ ꯊꯥꯕꯅ ꯍꯥꯟꯅ ꯍꯥꯟꯅ ꯆꯥꯔꯦ ꯍꯥꯟꯅ ꯀꯨꯏꯅꯑꯣ ꯆꯠ__ ꯑꯣ
ꯑꯗꯨꯕꯨ ꯍꯞꯇꯥ ꯑꯃ ꯑꯅꯤꯈꯛꯅꯤꯅ ꯃꯈꯣꯏꯖꯨꯀꯣ ꯍꯥꯏꯕꯗꯤ ꯑꯥ ꯑꯩꯈꯣꯏꯒꯤ ꯂꯝꯅꯗꯤ ꯌꯥꯝ ꯁꯥꯕꯅꯤꯅ ꯑꯥ ꯆꯥꯛꯇ ꯍꯥꯏꯕ ꯆꯥꯔꯦ ꯃꯈꯣꯏꯒꯤꯖꯦ ꯌꯥꯝꯅ ꯃꯨꯜꯂꯤꯕ
ꯑꯥ ꯑꯣ ꯑꯣ ꯐꯖꯥꯅ ꯑꯣ ꯑꯣ ꯐꯖꯥꯅ ꯃꯨꯜꯂꯤꯕ ꯃꯣꯏꯗꯣ
ꯍꯣꯏ ꯍꯣꯏ ꯍꯣꯏ
ꯎꯝ ꯐꯔꯦ ꯐꯔꯦ ꯑꯩꯈꯣꯏꯗꯤ ꯂꯧ ꯂꯩꯇꯕꯅꯤꯅ ꯑꯗꯨꯝꯕꯁꯦ ꯈꯪꯗ꯭ꯔꯦꯕ
ꯑꯣ ꯅꯈꯣꯏꯜ ꯂꯩꯇꯦ
ꯎꯝ ꯂꯩꯕꯗꯤ ꯂꯩꯌꯦꯕꯀꯣ꯫
ꯍꯣꯏ꯫
ꯗꯤ ꯆꯤꯡꯗꯅꯦꯕ ꯆꯤꯡꯗꯗꯤ ꯏꯁꯤꯡ ꯆꯪꯗꯦꯗꯅ ꯏꯁꯤꯡꯁꯤꯗꯤ ꯑꯥ ꯆꯤꯡꯗꯗꯤ ꯀꯩꯅꯣ ꯇꯧꯔꯦ ꯃꯩ ꯊꯥꯔꯦꯕꯀꯣ꯫
ꯑ ꯍꯣꯏ ꯍꯣꯏ ꯏꯁꯤꯡꯗ ꯃꯤ ꯑꯃꯅ ꯆꯥꯏꯔꯒ ꯀꯣ꯫
ꯑꯣ꯫
ꯑꯗꯣ ꯍꯣꯏ ꯆꯤꯡꯉꯁꯨ ꯑꯈꯣꯏ ꯂꯣꯝꯃꯗꯤ ꯆꯤꯡꯉꯤꯁꯤ ꯇꯧꯗꯦ ꯍꯥꯏꯕꯗꯤ ꯑꯩꯈꯣꯏꯗꯤ ꯚꯦꯂꯤꯒꯨꯝꯕꯗ ꯂꯩꯕꯅꯤꯅꯀꯣ ꯚꯦꯂꯤꯗꯤ ꯅꯠꯇꯦ ꯑꯦꯛꯖꯦꯛꯂꯤ ꯑꯗꯨꯕꯨ ꯏꯝꯐꯥꯜ ꯇꯨꯔꯦꯜ ꯂꯥꯏ ꯃꯇꯥꯛꯀꯤ ꯇꯨꯔꯦꯜ ꯂꯩꯕ ꯅꯈꯣꯏꯅ ꯇꯥꯔꯝꯒꯅꯤ ꯑꯗꯨꯒꯤ ꯃꯅꯥꯛꯇ ꯂꯩꯕꯒꯤꯀꯣ ꯑꯗꯣ ꯉꯥꯁꯨ ꯌꯥꯝ ꯍꯥꯎꯕꯅꯦ꯫
ꯍꯥ ꯍꯥꯎꯔꯝꯒꯅꯤ ꯗꯨꯗꯤ꯫
ꯑꯗꯨꯕꯨ ꯍꯥꯎꯋꯦ ꯑꯗꯨꯕꯨ ꯉꯥ ꯂꯥꯎꯅꯤꯡꯉꯗꯤ ꯃꯇꯝ ꯆꯪꯕꯀꯣ꯫ ꯍꯣꯏ ꯑꯗꯨ ꯃꯇꯝ ꯁꯪꯗꯦ ꯑꯗꯨꯒ ꯍꯣꯏ-ꯍꯣꯏ ꯑꯗꯨꯅꯤ꯫ ꯑꯗꯨꯅꯤ ꯑꯩꯁꯨ ꯇꯝꯄꯥꯛꯗ ꯂꯩꯑꯦꯗ ꯌꯨꯝꯗꯨꯁꯨ ꯂꯩꯇꯦ꯫
ꯑꯣ ꯆꯤꯡꯗ ꯂꯧ ꯇꯧꯕꯁꯦ ꯌꯥꯝ ꯅꯨꯡꯉꯥꯏꯈ꯭ꯔꯕꯖꯥꯠꯅꯤ ꯍꯥꯏꯕꯗꯤ ꯑꯥ ꯍꯟꯗꯛꯁꯦ ꯆꯥꯛ ꯆꯥꯛ ꯀꯩꯅꯣ ꯇꯧꯋꯤꯗꯅ꯫ ꯊꯥꯔꯤꯗꯅ ꯆꯥꯛꯒꯤ ꯃꯇꯝ ꯂꯣꯏꯔꯦꯗꯅ ꯑꯗꯨꯒꯤ ꯑꯗꯨꯝ ꯃꯊꯪ ꯃꯊꯪ ꯃꯣꯔꯣꯛ ꯊꯥꯅꯤ ꯊꯥꯗꯣꯏꯅꯦꯕꯀꯣ ꯑꯗꯨꯒ ꯏꯟꯁꯥꯡꯅ ꯄꯤꯒꯨꯝꯕ ꯀꯔꯤꯒꯨꯝꯕ ꯖꯥ ꯖꯥꯠꯁꯨ ꯊꯥꯕ ꯌꯥꯔꯦꯕꯀꯣ꯫
ꯍꯣꯏ꯫
ꯑꯗꯨꯁꯨ ꯅꯨꯡꯉꯥꯏꯕ ꯑꯃ ꯂꯩꯌꯦ꯫
ꯑꯗꯨꯅꯦ-ꯑꯗꯨꯅꯦ ꯑꯈꯣꯏꯅ ꯆꯤꯡꯗ ꯂꯩꯕꯁꯤꯡꯁꯤ ꯃ ꯃ ꯃꯀꯣꯛ ꯁꯤꯖꯤꯟꯅꯔꯗꯤ ꯀꯣ ꯄꯩꯁꯥ ꯌꯥꯝ ꯇꯥꯟꯒꯅꯤꯕ ꯍꯥꯏꯕꯗꯤ
ꯆꯤꯡꯅ ꯂꯩꯕ ꯃꯤꯁꯦ ꯄꯩꯁꯥ ꯌꯥꯝ ꯄꯥꯏꯗꯦ ꯀꯩ ꯀꯩꯒꯤꯅꯣ ꯈꯪꯗꯦ꯫
ꯈꯪꯗꯦ ꯃ ꯃꯈꯣꯏꯁꯦ ꯑꯥ ꯍꯥꯏꯕꯗꯤ ꯀꯣꯛ ꯁꯤꯖꯤꯟꯅꯔꯗꯤ ꯀꯣꯛ ꯄꯩꯁꯥꯥ ꯌꯥꯝ ꯄꯥꯏꯕ ꯄꯥꯒꯗꯕ ꯒꯩ ꯃꯐꯝ ꯂꯩꯌꯦꯕ ꯃꯈꯣꯏꯁꯦ꯫
ꯃꯥꯅꯦ-ꯃꯥꯅꯦ ꯑꯗꯨꯅꯤ ꯍꯥꯏꯁꯦ꯫
ꯑꯥ ꯑꯩꯈꯣꯏꯒꯤ ꯑꯩꯈꯣꯏꯒꯤ ꯂꯧꯗꯤ ꯑꯗꯨꯒꯨꯝꯕ ꯃꯣꯔꯣꯛꯀꯨꯝꯕ ꯀꯣꯕꯤꯒꯨꯝꯕ ꯑꯂꯨꯒꫭꯏ ꯊꯃ ꯌꯥꯔꯣꯏ ꯑꯗꯨ ꯍꯥꯏꯕꯗꯤ ꯏꯔꯣꯏꯁꯤꯡ ꯃꫭꯏ ꯌꯥꯝꯃꯟꯕ ꯑ ꯑꯈꯣꯏꯒꯤ ꯑꯩꯈꯣꯏꯒꯤ ꯂꯧꯁꯦ ꯑꯥ ꯖꯪꯁꯟꯒꯨꯝꯕꯅꯤꯕꯀꯣ꯫
ꯑꯣ꯫
ꯂꯝꯕꯤ ꯑꯃ ꯆꯠꯗꯕꯁꯨ ꯂꯩꯌꯦ ꯂꯝꯕꯤ ꯑꯃ ꯆꯠꯗꯕꯁꯨ ꯑꯩꯈꯣꯏꯒꯤ ꯂꯧꯗ ꯑꯃꯨꯛꯀ ꯏ ꯂꯥꯛꯄꯀꯣ ꯑꯗꯨ ꯀꯣꯟꯅꯔ-ꯀꯣꯟꯅꯔ ꯂꯣꯏꯅꯃꯛ ꯆꯠꯄ ꯑꯗꯨꯒꯤ ꯌꯥꯗꯕ ꯑꯗꯨꯕꯨ ꯈꯔ ꯈꯔ ꯈꯨꯟꯗ ꯍꯥꯏꯕ ꯇꯥꯔꯦ ꯈꯨꯟꯗ ꯑꯈꯣꯏ ꯂꯩꯕ ꯂꯧꯁꯤꯡꯗꯣ ꯑꯩꯗꯣ ꯌꯥꯝ ꯄꯥꯝꯃꯨꯕꯅꯦ
ꯃꯄꯥꯟ ꯔꯣꯝꯗꯗꯤ ꯂꯝ ꯂꯧ ꯈꯣꯏꯕꯁꯦ ꯌꯥꯝꯅ ꯄꯩꯁꯥ ꯄꯥꯏꯕ ꯄꯥꯏꯕꯁꯤꯡꯅ ꯑꯗꯨ ꯃꯣꯏ ꯈꯛꯇꯅꯤꯕ ꯑꯁꯤ ꯇꯥꯏꯕ ꯔꯣꯝꯗꯗꯤ ꯀꯃꯥꯏꯅ ꯍꯥꯏꯗꯣꯏꯅꯣ ꯄꯩꯁꯥ ꯄꯥꯏꯗꯕ ꯉꯥꯛꯇꯅꯦꯕ ꯇꯧꯔꯤꯁꯦ
ꯑꯗꯨꯅꯤ ꯑꯗꯨꯅꯤ ꯃꯈꯣꯏꯁꯦ ꯕꯤꯖꯤꯅꯦꯁ ꯀꯤ ꯋꯥꯔꯤꯒꯨꯝꯕ ꯍꯣꯏ ꯑꯗꯨꯒꯨꯝꯕꯗꯤ ꯈꯪꯗꯕꯀꯣ ꯃꯁꯨ ꯃꯈꯣꯏꯗꯣ
ꯑꯥ
ꯍꯥꯏꯕꯗꯤ ꯃꯈꯣꯏꯅ ꯑ ꯀꯩ ꯍꯥꯏꯁꯤꯔ ꯊꯕꯥꯛꯁꯦ ꯋꯥꯔꯒ ꯋꯥꯔꯒ ꯅꯣꯡ ꯆꯨꯨꯔꯁꯨ ꯑꯗꯨꯒ ꯁꯥꯔꯁꯨ ꯃꯈꯣꯏꯅ ꯂꯧ ꯆꯠꯂꯒ ꯑ ꯃꯣꯔꯣꯛꯒꯤ ꯂꯧꯀꯨꯝꯕ ꯁꯨꯃꯥꯏꯅꯒꯨꯝꯕ ꯆꯠꯂꯒ ꯇꯥꯔꯒ ꯁꯨꯃꯥꯏꯅ ꯇꯧꯒ ꯍꯤꯡꯒꯦ ꯍꯥꯏꯕꯒꯤ ꯋꯥꯈꯜ ꯂꯩꯕꯅꯤ ꯑꯗꯨꯒꯤꯅꯤ ꯃꯈꯣꯏꯗꯣ
ꯎꯝ ꯃꯊꯪ ꯂꯥꯛꯄꯗ ꯂꯥꯛꯀꯗꯕ ꯋꯥꯈꯟꯗꯣ ꯂꯩꯇꯦꯕ ꯃꯣꯏꯁꯦ ꯍꯧꯖꯤꯛ ꯍꯧꯖꯤꯛ ꯆꯥ ꯆꯥꯕ ꯂꯩꯔꯦ ꯑꯗꯨ ꯑꯗꯨ ꯈꯛꯇꯅꯤꯃ ꯃꯣꯏ ꯈꯜꯂꯤꯗꯣ
ꯍꯣꯏ ꯍꯣꯏ ꯆꯨꯝꯃꯦ ꯃꯗꯨꯗꯅꯦ ꯃꯈꯣꯏꯅ ꯍꯥꯏꯔꯤꯗꯣ ꯑꯗꯨꯗꯅꯦ
ꯃꯄꯥꯟꯂꯣꯝꯗ ꯇꯧꯕꯗꯗꯤ ꯍꯧꯖꯤꯛ ꯍꯧꯖꯤꯛ ꯍꯧꯔꯦ ꯃ ꯊꯪꯗꯁꯨ ꯀꯃꯥꯏ ꯂꯩꯗꯣꯏꯅꯣ ꯑ ꯂꯩꯗꯣꯏꯅꯣ ꯁꯦꯚꯤꯡ ꯀꯃꯥꯏꯟ ꯇꯧꯗꯣꯏꯅꯣ ꯑꯗꯨ ꯈꯛꯇꯅꯦ ꯃꯉꯣꯏ ꯇꯧꯔꯤꯗꯣ
ꯆꯨꯝꯃꯦ ꯆꯨꯝꯃꯦ ꯑꯗꯨꯅꯦ ꯃꯈꯣꯏꯅ ꯈꯜꯂꯤꯕꯗꯨ
ꯎ ꯑꯈꯣꯏ ꯑ ꯆꯤꯡꯗ ꯂꯩꯕ ꯋꯥꯈꯜꯒ ꯃꯄꯥꯟꯂꯣꯝꯗ ꯂꯩꯕ ꯋ ꯈꯟꯒꯗ ꯌꯥꯝ ꯈꯦꯠꯅꯔꯦꯕ ꯌꯥꯝ ꯊꯤ ꯈꯦꯠꯅꯔꯦꯕꯀꯣ
ꯌꯥꯝꯅꯁꯦ ꯌꯥꯝ ꯈꯦꯠꯅꯏꯌꯦ ꯈꯛꯇ ꯅꯠꯇꯦ ꯌꯥꯝꯅ ꯈꯦꯠꯅꯏꯌꯦꯕ
ꯊꯕꯛ ꯍꯩꯕꯗꯤ ꯆꯤꯡꯗ ꯂꯩꯕ ꯃꯤꯅ ꯍꯩꯌꯦ ꯍꯩꯕ ꯍꯦꯜꯂꯦꯕꯀꯣ ꯍꯥꯏꯕꯗꯤ ꯃꯄꯥꯟꯂꯣꯝꯗ ꯂꯩꯕ ꯂꯩꯕꯁꯤꯡꯗꯨꯅꯤ ꯃꯣꯏꯅ ꯀꯃꯥꯏꯅ ꯇꯧ ꯇ꯭ꯔꯦꯛꯇꯔꯒꯨꯝꯕ ꯃꯣꯏꯅ ꯁꯤꯖꯤꯟꯅꯕ ꯃꯦꯇꯔꯤꯌꯦꯜ ꯀꯩꯀꯩꯗꯣ ꯂꯣꯏ ꯌꯥꯎꯔꯦꯕꯀꯣ ꯆꯤꯡꯗ ꯂꯩꯕꯒꯤ ꯈꯨꯠ ꯃꯣꯏꯒꯤ ꯈꯨꯠ ꯈꯛꯇꯅꯦꯕ ꯇꯧꯔꯤꯗꯣ
ꯑꯗꯨꯅꯦ
ꯋꯥꯕꯗꯤ ꯆꯤꯡꯗ ꯂꯩꯕ ꯃꯤꯅ ꯌꯥꯝ ꯋꯥꯕ ꯃꯥ
ꯋꯥꯔꯦ ꯑꯗꯨꯒ ꯑꯗꯨꯒꯤꯅꯤ ꯃꯈꯣꯏꯁꯤ ꯋꯥꯕꯒꯤꯁꯨ ꯃꯈꯣꯏꯅ ꯑ ꯈꯨꯗꯛ ꯈꯨꯗꯛꯇ ꯄꯩꯁꯥ ꯐꯪꯅꯤꯉꯥꯏ ꯇꯧꯕꯗꯤꯗꯣ ꯑꯗꯨꯗꯣ ꯑꯗꯨꯒꯤꯅꯦꯕ
ꯑꯣ ꯍꯧꯖꯤꯛ ꯃꯇꯝꯗꯗꯤ